ꯑ ꯍꯜꯂꯣ ꯇꯥꯏꯌꯦ ꯇꯥꯕ꯭ꯔꯣ
ꯇꯥꯏꯌꯦ
ꯀꯦꯗꯧꯔꯤꯅꯣ ꯚꯥꯏ
ꯅꯨꯡꯉꯥꯏꯔꯤꯗ ꯚꯥꯏ
ꯑꯥ ꯀꯩ ꯏꯟꯁꯥꯡ ꯆꯥꯔꯒꯦ ꯅꯨꯡꯉꯥꯏꯔꯤ ꯀꯩ ꯏꯟꯁꯥꯡ ꯆꯥꯔꯒꯦ
ꯑꯁ ꯍꯥꯎꯕ꯭ꯔꯥ ꯍꯥꯎꯗ꯭ꯔꯕ꯭ꯔꯥ ꯈꯪꯗꯦ ꯃꯈꯣꯡ ꯃꯔꯤ ꯑꯣꯛꯗꯤ ꯈꯔ ꯆꯥꯕꯤꯈ꯭ꯔꯦ
ꯑꯁ ꯃꯈꯣꯡ ꯑꯅꯤꯗꯤ ꯊꯥꯗꯔꯕ꯭ꯔꯣ
ꯃꯈꯣꯡ ꯑꯅꯤꯗꯤ ꯇꯧꯗꯦꯗ ꯃꯈꯣꯡ ꯃꯔꯤꯅ ꯍꯦꯟꯂꯤ ꯃꯈꯣꯡ ꯍꯦꯟꯅ ꯍꯥꯎꯕꯒꯨꯝ ꯇꯧꯏꯗ ꯃꯔꯤ ꯍꯦꯟꯅ ꯃꯈꯣꯡ ꯍꯦꯟꯕꯅ
ꯅꯣꯡ ꯃꯔꯛꯁꯤꯗ ꯃꯈꯣꯡ ꯃꯔꯤꯗꯤ ꯈꯔ ꯅꯩꯔꯦꯗꯅ
ꯑ ꯑꯗꯨꯅꯦ ꯆꯥꯛ ꯐꯖꯅ ꯂꯥꯝꯍꯜꯂꯒ ꯇꯞ ꯇꯥꯏꯅ ꯊꯥꯖꯤꯟꯕꯅꯤꯗ ꯄꯨꯛꯇꯣ
ꯍꯧ ꯍꯧꯗ꯭ꯔꯤꯉꯩꯗ ꯋꯥꯛꯀꯤꯡ ꯃꯆꯥꯒ ꯆꯦꯟꯊꯔꯨꯕ꯭ꯔꯣ
ꯋꯥꯀꯤꯡ ꯃꯛ ꯅꯠꯇꯥꯔꯦ ꯎꯝ ꯋꯥꯀꯤꯡ ꯆꯦꯟꯗꯤꯆꯦꯟꯂꯦ ꯑꯗꯨꯕꯨ ꯆꯠꯇꯤ ꯆꯠꯂꯦ ꯋꯥꯀꯤꯡ
ꯑꯥ ꯊꯥꯗꯔꯝꯗꯥꯏꯗ ꯈꯔꯥ ꯑꯦꯝꯇꯤ ꯈꯔ ꯌꯥꯝ ꯇꯧꯍꯜꯂꯗꯤ ꯆꯪꯕꯗꯁꯨ ꯈꯔ ꯅꯨꯡꯉꯥꯏꯔꯦꯗꯅ
ꯏꯁ ꯇꯦꯡꯀꯤꯒ ꯇꯧꯒꯦ ꯇꯧꯔꯒ ꯑꯁ ꯖꯤꯀꯥꯟꯁꯦ ꯈꯔ ꯂꯦꯞꯄꯤ
ꯑꯥ
ꯗꯟꯗꯤ ꯃꯀꯣꯛꯇꯣ ꯈꯔ ꯋꯥꯕꯅꯤꯅ
ꯑꯥ
ꯑꯥ ꯍꯥꯏꯔꯣ ꯍꯥꯏꯔꯣ
ꯑꯩꯈꯣꯏꯖꯦ ꯑꯁ ꯅꯣꯏꯗꯤ ꯃꯔꯤ ꯁꯨꯔꯦ ꯑꯩꯈꯣꯏꯗꯤ ꯑꯅꯤ ꯐꯥꯎ ꯋꯥꯔ ꯆꯠꯂꯤꯅꯤ ꯍꯧꯖꯤꯛ ꯀꯔꯤ ꯍꯥꯏꯁꯤꯔꯦ ꯒ꯭ꯔꯤꯟ ꯉꯥꯛꯛꯇ ꯆꯥꯔꯥ ꯂꯩꯌꯦꯅ ꯍꯟꯗꯛ ꯊꯥꯁꯤꯗꯤ
ꯒꯔꯤꯟꯗꯤ ꯅꯣꯡꯇꯥꯕ ꯌꯥꯝ ꯍꯧꯕꯥꯅꯤꯅꯦ
ꯎꯝ ꯆꯥꯔꯨꯕꯗ ꯍꯟꯖꯤꯟ ꯍꯟꯖꯤꯟ ꯊꯥꯖꯤꯜꯂꯨꯕꯗꯤ ꯅꯨꯡꯉꯥꯏꯔꯛꯇ꯭ꯔꯦꯅꯦ ꯋꯥꯈꯜ ꯐꯥꯎ ꯀꯔꯤ ꯍꯥꯏꯁꯤꯔꯥ ꯌꯥꯝ ꯃꯔꯛ ꯃꯔꯛꯇꯥ ꯌꯥꯝ ꯁꯥꯎꯅꯤꯡꯕꯒꯨꯝ ꯇꯧꯋꯤꯗ ꯃꯔꯝ ꯀꯔꯤꯁꯨ ꯂꯩꯇꯥꯕꯤꯗꯥ
ꯌꯣꯠꯄ ꯌꯥꯗꯥꯕꯗꯨꯗꯥ ꯍꯥꯥ
ꯌꯣꯠꯄ ꯁꯥꯏꯕ ꯄꯨꯂꯞ ꯌꯥꯗ꯭ꯔꯦꯅꯦ
ꯍꯅꯨꯕꯨ ꯑꯣꯏꯔꯥ ꯖꯥꯠꯂꯣ ꯑꯗꯨ
ꯑꯅꯨ ꯊꯪꯃꯛꯇꯨꯗꯤ ꯅꯠꯇꯦ ꯑꯗꯨꯕꯨ ꯃꯍꯧꯁꯥꯅ ꯌꯥꯔꯛꯇꯕꯗꯣ
ꯑꯥꯎ
ꯂꯥꯁꯇꯗꯤ ꯏꯒꯥ ꯀꯥꯈꯠꯂꯥꯗꯅꯥ ꯈꯔꯥ ꯁꯥꯏꯗ꯭ꯔꯤꯉꯩ ꯑꯁꯥꯕ ꯏꯁꯤꯡꯗ ꯈꯔꯥ ꯍꯥꯏꯖꯤꯟꯁꯤꯔ ꯍꯥꯏꯅ ꯈꯜꯂꯨꯕꯅꯤ
ꯑꯥ ꯍꯩꯖꯤꯜꯂꯨꯒꯦ ꯍꯥꯏꯗꯅ ꯀꯩꯅꯣ
ꯑꯗꯨ ꯍꯥꯏꯖꯤꯟꯂꯥꯖꯤ ꯗꯥꯏꯖꯦꯁꯟꯗꯨ ꯈꯔ ꯊꯨꯍꯜꯂꯒ ꯐꯖꯥꯅ ꯂꯥꯝ ꯍꯜꯂꯒꯥ ꯍꯥ ꯐꯥꯕ꯭ꯔ ꯐꯠꯇꯕ꯭ꯔꯥ ꯈꯖꯥ ꯃꯦꯠꯈꯥꯏꯅꯥꯕꯗꯨ
ꯑꯗꯨꯒ ꯅꯨꯄꯤ ꯑꯃꯨꯛꯀꯥ ꯀꯣꯜ ꯇꯧꯔꯒꯥ ꯑꯃꯨꯛꯀꯥ ꯀꯥꯏꯅꯥꯕ ꯑꯗꯨꯗꯣ ꯊꯥꯖꯤꯜꯂꯗꯤ ꯑꯃꯨꯛꯀꯥ ꯍꯦꯛꯇꯥ ꯀꯩꯩꯅꯣ ꯀꯩꯩꯅꯣ ꯍꯦꯛꯇꯥ ꯍꯥꯏꯖꯤꯟ ꯂꯨꯕꯥꯗꯥ
ꯑꯗꯨꯅꯤ ꯐꯨꯝꯂꯤꯕ ꯋꯥꯍꯩꯁꯤꯅ ꯍꯦꯛꯇ ꯐꯣꯡꯗꯣꯛꯂꯛꯄ ꯏꯆꯝ ꯆꯝꯅꯥ
ꯂꯣꯠꯄꯒꯥꯁꯦ ꯍꯩꯕꯖꯥꯠ ꯃꯗꯨ ꯍꯦꯛ ꯇꯧꯁꯤꯜꯂꯗꯤ
ꯑꯗꯨꯅꯤꯕꯥ ꯅꯪꯁꯨ ꯑꯗꯨꯒꯤ ꯃꯔꯝꯗ ꯄꯤ ꯍꯩꯆ ꯗꯤ ꯄꯥꯏ ꯃꯥꯜꯂꯦꯅꯦ ꯁꯥꯗꯤꯐꯤꯒꯦꯠꯒꯨꯝꯕ
ꯑꯗꯨ ꯍꯩꯗ꯭ꯔꯗꯤ ꯀꯃꯥꯏꯅꯒꯥ
ꯍꯥꯥ
ꯆꯥꯝꯃꯒꯤ ꯃꯔꯛꯇ ꯑꯃ ꯈꯟꯗꯧꯕ ꯍꯥꯏꯕꯁꯤ ꯄꯤꯍꯩꯁꯗꯤ ꯁꯥꯔꯇꯤꯐꯤꯀꯦꯠꯁꯤ ꯃꯔꯤ ꯃꯉꯥꯔꯛ ꯄꯥꯏꯗ꯭ꯔꯗꯤ ꯌꯥꯔ ꯇꯔꯥꯒꯤ ꯃꯄꯨ ꯑꯣꯏꯔꯗꯧꯕꯅꯤꯅ
ꯑꯗꯨꯅꯦ
ꯅꯍꯥꯟ ꯑꯁ ꯍꯧꯖꯤꯛ ꯍꯥꯏꯕꯒꯨꯝ ꯅꯍꯥꯟ ꯁꯨꯃꯥꯏꯅ ꯇꯧꯕꯅꯤꯅꯦ ꯖꯥꯠ ꯖꯥꯠꯅꯤꯅꯦ ꯍꯥꯏꯗꯤ ꯑꯗꯨꯒꯤꯗꯤ ꯍꯦꯛ ꯍꯩꯗꯥꯕꯒꯥ ꯒꯣꯔꯣ ꯒꯣꯔꯣ ꯍꯥꯏꯖꯕꯗꯨ ꯃꯇꯨꯡꯗꯥꯗꯨꯗꯤ ꯏꯃꯥꯏ ꯔꯦꯛꯁꯟꯗꯨꯗꯤ ꯂꯣꯏꯔꯦꯍꯦ ꯕꯣꯜ ꯈꯤꯇꯪ ꯌꯦꯡꯔꯥꯒ ꯑꯥ ꯈꯟꯗꯦ ꯗꯣꯡ ꯗꯣꯡ ꯍꯩꯖꯤꯜꯂꯛꯄ ꯌꯥꯝ ꯄꯣꯡꯅ
ꯑꯗꯨꯗꯥꯗꯤ ꯑꯌꯨꯛ ꯍꯧꯒꯠꯄꯥꯗꯗꯤ ꯏꯃꯥꯏ ꯄꯨꯡꯀꯥꯏ ꯀꯥꯏꯔꯦꯅ ꯉꯔꯥꯝ ꯑꯥ ꯉꯔꯥꯡ ꯍꯥꯏꯗꯣꯛꯈꯤꯕꯗꯨꯣ ꯀꯗꯥꯏ ꯀꯗꯥꯏ ꯆꯦꯟꯈ꯭ꯔꯣ ꯀꯅꯥꯉꯗ ꯄꯥꯜꯂꯨꯔꯨ ꯀꯥꯏꯅ ꯈꯜꯂꯝꯕꯗꯨꯣ
ꯑ ꯃꯔꯨꯗꯣ ꯅꯪꯅ ꯍꯥꯏꯗꯣꯛꯈꯤꯕ ꯃꯔꯨꯁꯤꯅꯣ ꯀꯅꯥ ꯁꯣꯛꯈ꯭ꯔꯕ ꯈꯪꯗ꯭ꯔꯦꯕ
ꯑ ꯑꯗꯨꯕꯨꯗꯤ ꯑꯩꯅ ꯀꯣꯏꯖꯔꯝꯕ ꯅꯨꯄꯤꯗ ꯄꯥꯟꯕ ꯃꯥꯜꯂꯦ ꯃꯥ
ꯑ
ꯑꯗꯁꯤ ꯑ ꯑꯗꯁꯤ ꯑꯇꯩ ꯀꯗꯥꯏꯗꯁꯨ ꯅꯠꯇꯦ ꯊꯃꯣꯏꯗ ꯑꯃꯨꯛ ꯄꯥꯜꯂꯨꯕ ꯃꯥꯜꯂꯦ ꯄꯣꯛꯈꯥꯏꯔꯦ
ꯑꯣꯐ
ꯋꯥ ꯋꯥꯅ ꯋꯥ ꯋꯥꯅ ꯊꯥ ꯃꯔꯤ ꯃꯉꯥ ꯇꯔꯨꯛꯂ ꯊꯦꯡꯅꯕꯅ ꯌꯥꯅꯔꯝꯕꯗꯨ ꯅꯨꯡꯗꯥꯡ ꯑꯃ ꯈꯤꯇꯪ ꯍꯩꯔꯝꯕꯗꯨꯗ ꯑꯁ ꯂꯣꯏꯔ ꯄꯨꯡꯈꯥꯏ ꯀꯥꯏꯔꯤꯗꯅ
ꯑꯁ ꯃꯤꯡꯆꯦꯜꯁꯦ ꯃꯦꯟꯁꯤꯟꯕ ꯌꯥꯗ꯭ꯔꯦ ꯑꯗꯣ ꯍꯧꯖꯤꯛꯇꯤ
ꯃꯦꯟꯁꯤꯟꯕꯁꯤ ꯌꯥꯝ ꯋꯥꯏꯅꯤ ꯅꯨꯄꯤ ꯈꯩꯅ ꯉꯥꯏꯍꯥꯛ ꯍꯦꯛ ꯍꯦꯛ ꯍꯥꯏꯕꯒꯨꯝꯅ ꯀꯥꯏꯈ꯭ꯔꯕ ꯃꯤꯡꯁꯦꯟꯗ ꯃꯦꯟꯁꯤꯟꯕ ꯌꯥꯔꯣꯏ ꯀꯥꯏꯅ ꯇꯧꯔꯝꯕꯗꯨꯣ ꯑꯗꯨꯒꯤ ꯇꯥꯏꯞꯇ ꯈꯤꯇꯪ ꯂꯩꯔꯝꯃꯤꯅꯤ
ꯈꯪꯗꯦꯅꯦ ꯃꯣꯏꯁꯦ
ꯎꯝ
ꯑꯩꯈꯣꯏꯅ ꯈꯛꯇ ꯅꯣꯡꯔꯛꯇ ꯁꯣꯏꯕꯤꯕꯗ
ꯑ
ꯊꯦꯝꯖꯤꯟ ꯊꯥꯖꯗꯅ ꯇꯧꯕꯤꯗꯨꯗꯤ ꯀꯥꯎꯈ꯭ꯔꯦꯕ
ꯑꯥ ꯑꯔꯥꯟꯕ ꯃꯈꯩꯁꯦ ꯑꯩꯈꯣꯏꯉꯣꯟꯗ ꯇꯥꯍꯟꯒꯦ ꯁꯤꯅꯦꯕ ꯃꯣꯏꯒꯤ ꯄꯣꯂꯤꯁꯤꯗꯣ
ꯑꯗꯨꯒ ꯀꯣꯜ ꯀꯣꯜ ꯇꯣꯏꯅ ꯇꯧꯔꯛꯇ꯭ꯔꯗꯤ ꯀꯣꯜ ꯇꯧꯔꯛꯇꯦ ꯀꯅꯥꯕꯨ ꯆꯠꯂꯨꯕ꯭ꯔꯥ ꯀꯅꯥ ꯑꯇꯣꯞꯄꯒ ꯆꯠꯂꯨꯕ꯭ꯔꯥ ꯀꯥꯏꯅꯀꯣ ꯑꯃꯨꯛꯅ ꯇꯧꯔꯒ꯭ꯔꯗꯤ ꯑꯁ ꯇꯧꯔꯛ ꯃꯜꯂꯦꯗ ꯀꯥꯏ ꯑꯁ ꯃꯣꯏꯁꯦ ꯃꯐꯝ ꯂꯩꯔꯤꯗ
ꯀꯔꯤꯕꯨ ꯍꯥꯏꯁꯤꯔ ꯈꯪꯗ꯭ꯔꯦꯕ
ꯑꯥ ꯃꯆꯤꯟꯁꯦ ꯄꯦꯛ ꯄꯦꯛ ꯄꯦꯛ ꯄꯦꯛ ꯄꯦꯛ ꯇꯧꯗ ꯑꯩꯅ ꯁꯨꯝ ꯈꯔꯗ ꯍꯟꯗꯛ ꯔꯤꯁꯥꯔꯖ ꯆꯠꯊꯔꯤꯁꯦ
ꯑꯥ
ꯅꯨꯄꯤꯒꯤ ꯅꯨꯄꯤ ꯂꯤꯁꯤꯡ ꯂꯤꯁꯤꯡ ꯑꯁꯤꯗ ꯂꯩꯗꯅꯀꯣ ꯃꯣꯏ ꯅꯨ ꯄꯤ ꯆꯤꯟꯁꯤꯗ ꯈꯔ ꯁꯥꯎꯍꯜꯂꯒ ꯈꯔ ꯃꯣꯏꯕꯨ ꯋꯥ ꯉꯥꯡꯒꯗꯧꯕ ꯀꯔꯤ ꯍꯦꯛ ꯁꯥꯎꯍꯜꯂꯒ ꯇꯧꯔꯛꯑꯀꯥꯟꯁꯤꯗ ꯃꯣꯏꯗꯤ ꯉꯥꯡꯂꯛꯀꯗꯧꯕ ꯋꯥꯍꯩꯁꯤꯡꯗꯣ
ꯑꯥ
ꯑꯗꯨꯗ ꯌꯥꯝ ꯀꯥꯏꯅꯣ ꯃꯣꯏ ꯄꯨꯛꯅꯤꯡꯗ ꯐꯥꯎꯍꯜꯂꯒ ꯃꯣꯏ ꯆꯤꯟꯗꯨꯗ ꯏꯂꯦꯛꯇ꯭ꯔꯤꯛꯁꯤꯇꯤꯒꯨꯝꯕ ꯄꯨꯊꯣꯛꯄ ꯌꯥꯒꯗ꯭ꯔꯥ ꯍꯥꯏꯅꯀꯣ ꯈꯜꯂꯤꯅꯤꯅꯦ ꯍꯥꯏꯗꯤ ꯑ ꯃꯣꯏꯗꯤ ꯄꯤꯛ ꯄꯤꯛ ꯄꯤꯛ ꯄꯤꯛ ꯉꯥꯡꯕ ꯄꯨꯔꯥ ꯑꯇꯣꯝꯇꯒꯤ ꯏꯅꯔꯖꯤ ꯏꯅꯔꯖꯤ ꯃꯅꯨꯡ ꯑꯃ ꯌꯥꯎꯋꯦꯕ ꯀꯣ ꯑꯗꯨ ꯈꯣꯡꯒꯜꯂꯒ ꯂꯤꯛꯇ꯭ꯔꯤꯒꯨꯝꯕ ꯀꯔꯝ ꯍꯥꯏꯅ ꯄ꯭ꯔꯣꯗ꯭ꯌꯨꯁ ꯇꯧꯊꯣꯛꯁꯤꯔꯥ ꯍꯥꯏꯅ ꯈꯜꯂꯤꯅꯤꯅ
ꯌꯥꯏ ꯌꯥꯏ ꯑꯗꯨꯁꯨ ꯌꯥꯏ ꯆꯨꯝꯂꯝꯒꯅꯦ ꯑꯗꯨꯗꯣ ꯅꯪ ꯈꯟꯕꯗꯣ ꯑꯗꯨꯗꯣ ꯂꯧꯊꯣꯛꯑꯗꯤ ꯐꯖꯅ ꯃꯩꯒꯤ ꯋꯥꯠꯂꯣꯏ
ꯑꯗꯨ ꯃꯣꯏ ꯑꯥ ꯃꯩꯒ ꯇꯦꯛꯁ ꯊꯤꯕ ꯀꯥꯟꯗꯦꯕ
ꯎ ꯑꯁ ꯈꯔ ꯃꯍꯩ ꯈꯔ ꯁꯣꯜꯂꯦ ꯀꯥꯏꯅ ꯅꯨꯄꯤꯈꯩꯗꯁꯨ ꯈꯔ ꯁꯥꯎꯍꯟꯕ
ꯌꯥꯗꯨꯅꯤ
ꯍꯟꯊꯔꯛꯏꯅꯤꯅꯦ
ꯑꯗꯨꯒꯤꯗꯣ ꯐꯖꯅ ꯇꯧꯁꯤ ꯑꯣꯏꯊꯣꯛꯀꯅꯤ
ꯑꯗꯨꯅꯤ ꯑꯁ ꯑꯗꯨ ꯑꯗꯨꯕꯨ ꯑꯣꯏꯊꯣꯛ ꯑꯣ ꯑꯣꯏꯔꯝꯂꯗꯤ ꯀꯗꯥꯏ ꯃꯣꯏ ꯃꯣꯏꯒꯤ ꯆꯤꯟꯗꯤ ꯃꯃꯥꯏ ꯎꯔꯝꯂꯣꯏꯗ ꯃꯆꯤꯟ ꯉꯥꯛꯇ ꯎꯔꯅꯤꯅ
ꯎꯕꯅꯤ
ꯍꯦꯛ ꯌꯦꯡꯕꯗ ꯃꯃꯩꯗꯨ ꯎꯔꯣꯏꯕ ꯃꯣꯏ
ꯃꯥꯒꯤꯕꯨꯗꯤꯗꯨ ꯎꯔꯣꯏꯕ ꯎꯔꯔꯣꯏ
ꯉꯁꯤꯗꯤ ꯕꯣꯜ ꯌꯦꯡꯒꯗ꯭ꯔꯣ
ꯕꯣꯜꯁꯤ ꯌꯦꯡꯁꯤꯔꯗꯤ ꯈꯜꯂꯤꯅꯦ
ꯑꯥ ꯕꯦꯇꯤꯡ ꯒꯗꯤ ꯇꯥꯎꯅꯕ꯭ꯔꯣ
ꯄꯨꯡꯖꯤꯕꯨ
ꯉꯁꯤ ꯏꯪꯂꯦꯟꯒ ꯅꯣꯔꯋꯦ ꯍꯥꯏꯕ ꯅꯠꯇ꯭ꯔꯣ
ꯑꯁ ꯑꯗꯨꯗꯤ ꯑꯩꯁꯨ ꯑꯗꯨ ꯌꯦꯡꯅꯤꯡ ꯂꯩꯔꯕꯅꯤꯅꯦ ꯑꯗꯨꯗꯨ
ꯑꯥ ꯅꯣꯏ ꯍꯥꯏ ꯏꯪꯂꯦꯟ ꯎꯝ ꯐꯖꯔꯝꯅꯤ ꯍꯥꯂꯦꯟꯒ ꯀꯦꯟ ꯑꯣꯏꯔꯃꯅꯤ ꯉꯁꯤꯁꯦ
ꯑꯗꯨꯅꯦ ꯑꯩꯈꯣꯏ ꯃꯔꯛꯇꯁꯨ ꯍꯥꯂꯦꯟ ꯌꯥꯎꯒꯨꯝ ꯇꯧꯋꯤꯅꯦ ꯉꯥꯔꯤ ꯆꯥꯕ ꯍꯥꯂꯦꯟꯗꯣ
ꯑꯥ ꯉꯔꯤ ꯆꯥꯕ꯭ꯔꯥ
ꯉꯥꯔꯤ ꯆꯥꯕꯅꯦ ꯌꯣꯡ ꯆꯥꯛ ꯆꯥꯕꯅꯦ
ꯖꯥꯠ ꯖꯥꯠ ꯂꯩꯔꯝꯅꯤꯗ
ꯑꯗꯨ ꯑꯗꯨꯅꯦ ꯃꯥꯒꯤ ꯃꯥꯒꯤ ꯃꯃꯥꯏ ꯃꯥꯏ ꯊꯝꯒꯦ ꯍꯥꯏ ꯍꯥꯏꯗꯅ
ꯑꯥ
ꯊ
ꯑ ꯍꯂꯦꯟꯁꯦ ꯑꯁꯦꯡꯕ ꯍꯟꯗꯛꯁꯦ ꯃꯃꯤꯡ ꯏꯈꯪ ꯈꯪꯅ ꯄꯪꯆꯠꯇ ꯆꯠꯂꯤꯅꯤ
ꯑꯁ ꯈ꯭ꯋꯥꯏ ꯀꯌꯥ ꯀꯟꯕ ꯑꯣꯏꯔꯦꯅꯦ ꯃꯥꯁꯦ
ꯑꯥ ꯅꯍꯥꯟꯅꯤ ꯀꯌꯥꯝ ꯆꯠꯇꯕꯅꯤ ꯑꯗꯨ ꯑꯁ
ꯑꯗꯨꯗꯤ ꯏꯖꯤꯞꯁꯤꯡꯗꯤ ꯃꯣꯏ ꯌꯨꯝꯗ ꯑꯣꯛꯁꯥ ꯉꯧꯔꯒ ꯆꯥꯔꯝꯂꯅꯤꯅꯦ ꯍꯟꯗꯛꯁꯦ
ꯆꯥꯔꯛꯑꯕꯅꯤ ꯇꯥꯎꯕ ꯑꯣꯏꯕ ꯀꯔꯤ ꯀꯔꯤ ꯑꯣꯏꯕ
ꯎꯝ
ꯐꯖꯅ ꯆꯥꯔꯝꯒꯅꯦ
ꯎꯝ ꯅꯪꯗꯤ ꯀꯅꯥꯕꯨ ꯁꯞꯄꯣꯔꯠ ꯇꯧꯕ꯭ꯔꯣ
ꯑꯁ ꯑꯩꯗꯤ ꯑꯔꯖꯦꯟꯇꯤꯅꯥꯁ ꯇꯧꯋꯦꯗ
ꯎꯝ ꯑꯔꯖꯦꯟꯇꯤꯅꯥꯁꯤꯡꯉꯥꯡꯃꯟ ꯑꯥ ꯑꯥꯔꯖꯦꯟꯇꯤꯅꯥꯁꯨ ꯉꯥꯡꯃꯟꯕꯗ ꯈꯪꯗ꯭ꯔꯔꯤꯅꯤ ꯀꯅꯥꯅ ꯑꯃ ꯉꯥꯡꯉꯤ ꯀꯅꯥꯅ ꯑꯃ ꯉꯥꯡꯉꯤ ꯅꯍꯥꯟ ꯁꯞꯄꯣꯔꯠ ꯇꯧꯔꯛꯑꯅꯤ ꯉꯥꯡꯃꯟꯕꯗꯨꯗ ꯇꯤꯝ ꯆꯦꯟꯖ ꯇꯧꯔꯣꯏ ꯍꯥꯏꯅ ꯐ꯭ꯔꯥꯟꯁꯒ ꯏꯁꯄꯦꯦꯟ ꯆ ꯊꯔꯔꯤꯅꯤꯖ
ꯃꯒ ꯆ ꯊ ꯑꯗꯨꯁꯤ ꯌꯥꯏ
ꯎꯥ ꯐ꯭ꯔꯥꯟꯁꯒ ꯁꯄꯦꯟ ꯑꯥ ꯃꯦꯁꯤꯅꯦ ꯔꯣꯅꯥꯗꯣꯅꯦ ꯃꯦꯁꯤꯅꯦ ꯔꯣꯅꯥꯗꯣ ꯇꯥꯕ ꯄꯦꯜꯂꯦꯕ ꯏꯇꯣꯛ ꯇꯧꯕ ꯈꯔ ꯇꯧꯔꯤꯅꯤꯅꯦ
ꯁ꯭ꯄꯦꯟꯒꯤ ꯌꯥꯝꯃꯥꯜꯗꯨꯁꯨ ꯐꯖꯩꯅꯦ
ꯏꯁꯄꯤꯦꯟꯁꯤ ꯐꯖꯩ ꯌꯥꯝ ꯊꯣꯏ ꯀꯥ ꯍꯦꯟꯅ ꯐꯖꯕꯁꯨ ꯂꯩꯗꯦ ꯃꯣꯏꯒꯤ ꯇꯤꯝꯁꯤꯦ ꯑꯗꯨꯝ ꯐꯖꯩꯅꯦ
ꯐ꯭ꯔꯥꯟꯁꯗꯤ ꯀꯦꯍ ꯎꯝ ꯐ꯭ꯔꯥꯟꯁꯗꯤ ꯀꯂꯦꯍꯦ
ꯐ꯭ꯔꯥꯟꯁꯁꯨ ꯀꯜꯂꯤ ꯕꯥꯄꯤꯦ ꯂꯩꯕꯅꯤꯅ
ꯑꯁ ꯄꯦ ꯂꯩꯕꯨ ꯃꯥꯁꯦ ꯑꯁ ꯃꯥꯒꯤꯦ ꯚꯤꯗꯤꯑꯣ ꯃꯆꯥ ꯃꯆꯥꯁꯤꯡ ꯁꯦꯝꯂꯛꯄꯗꯨꯗꯤ ꯖꯄꯥꯅꯤꯁꯁꯤꯡꯅ ꯁꯦꯝꯂꯛꯄꯗꯨꯗꯤ ꯑꯁꯖꯥꯟ ꯖꯥꯠꯅꯤꯅ ꯀꯩꯅꯣ
ꯎꯝ ꯑꯁ ꯃꯥꯒꯤ ꯈꯨꯠꯆꯦꯟꯗꯗꯤ ꯑ ꯃꯥꯒꯤ ꯈꯨꯠꯁꯦꯟꯗꯨꯗꯤ ꯑꯁ ꯃꯩꯅꯤꯍꯦ
ꯃꯅꯦ
ꯎꯝ ꯣꯜꯗ ꯑ ꯊꯝꯂꯝꯂꯒ ꯆꯦꯟ ꯅꯛꯄꯗꯣ ꯀꯦꯔꯤ ꯇꯧ ꯀꯥꯟꯁꯤꯗ
ꯑꯗꯨꯗꯅꯦ
ꯑꯗꯨꯃꯛꯇꯗꯤ
ꯗꯤꯐꯦꯟꯁꯤꯡꯅ ꯐꯥꯎ ꯊꯤꯡꯕ ꯉꯝꯗꯦ ꯃꯥꯕꯨꯁꯦ
ꯑꯥ ꯃꯁꯥꯁꯤꯒ ꯋꯥꯡ ꯆꯥꯎꯕꯅꯤꯅ
ꯋꯥꯪ ꯆꯅꯦ ꯍꯗꯤ
ꯁꯛꯇꯨꯒ ꯌꯦꯡꯉꯨꯅꯤ ꯑꯝ
ꯑꯩꯣꯏꯒꯤ ꯕꯥꯏꯛꯀꯤꯡꯒꯤ ꯂꯧꯧꯔꯛꯄꯒꯤ ꯍꯤꯗ ꯆꯠꯄꯒꯤꯁꯤꯇ ꯑꯗꯨ ꯇ ꯊꯥꯏꯅꯒꯤ ꯏꯗꯨ ꯂꯥꯛꯄꯩ ꯅꯍꯥ
ꯑ
ꯑꯗꯨ ꯑꯣꯏꯔꯛꯎꯅꯤꯅꯦ ꯑꯗꯨ
ꯃꯥꯁꯤꯁꯨ ꯃꯃꯤꯡꯁꯦ ꯁꯨꯝ ꯁꯨꯝ ꯆꯠꯀꯗꯧ ꯃꯥꯜꯂꯦ ꯃꯥꯁꯦ ꯅꯏ ꯃꯥꯔꯗꯤ ꯃꯊꯟꯗ ꯔꯤꯖꯥꯏꯟ ꯇꯧꯋꯤ ꯐꯨꯠꯕꯣꯜ ꯀꯩꯅꯣꯗ ꯍꯥꯏꯕꯒꯨꯝꯕ ꯅꯠꯇ꯭ꯔꯣ
ꯈꯪꯗꯦꯅ ꯑꯣꯏꯔꯝꯅꯅꯦ ꯃꯥꯗꯣ
ꯑꯝꯐꯝ ꯑꯁ ꯌꯥꯝ ꯅꯨꯄꯤ ꯃꯜꯂꯩꯗ ꯌꯥꯝ ꯏꯪ ꯇꯞ ꯌꯥꯝ ꯁꯣꯐ ꯑꯣꯏꯗ ꯃꯁꯛ ꯌꯦꯡꯕ ꯀꯥꯟꯗ ꯅꯦꯝꯃꯔꯁꯤ
ꯑꯁ ꯅꯨꯄꯤꯁꯤꯡ ꯀꯣꯜ ꯇꯧꯕ ꯃꯇꯝꯗꯤ ꯅꯨꯄꯤꯁꯤꯡꯒ ꯉꯪꯅꯥꯕ ꯃꯇꯝꯗꯤ ꯃꯣꯏꯁꯤ ꯅꯦꯃꯥꯕꯨꯁꯦ ꯌꯥꯝ ꯄꯥꯝꯃꯤꯅꯦ ꯃꯣꯏꯁꯦ
ꯑ
ꯃꯥꯒꯤ ꯒꯣꯜ ꯆꯟꯕ ꯃꯇꯝꯗ ꯃꯥꯒꯤ ꯗꯥꯟꯁ ꯃꯨꯚ ꯇꯧ ꯑꯁ ꯃꯁꯛꯁꯨ ꯐꯖꯩ ꯍꯥꯏꯔꯤ ꯃꯣꯏꯅ
ꯑꯣꯏꯔꯝꯂꯅꯤꯅꯦ ꯃꯁꯛꯇꯨꯒ